ꯇꯥꯏ ꯇ ꯀꯩꯒꯤꯅꯣ ꯅꯉꯣꯟ ꯅꯪꯒꯤ ꯃꯅꯥꯛꯇ ꯅꯦꯠꯋꯥꯛ ꯅꯨꯡꯉꯥꯏꯇꯕ ꯃꯥꯜꯂꯦꯗ
ꯅꯦꯠꯋꯛꯁꯦ ꯑꯗꯨꯝ ꯅꯨꯡꯉꯥꯏꯗꯦ
ꯀꯩꯒꯤꯅꯣ ꯑꯗꯨꯗꯤ ꯇꯥꯗꯦ ꯍꯥꯏꯔꯤꯗꯣ
ꯈꯪꯗ꯭ꯔꯤꯉꯩ ꯑꯩꯗꯤ ꯅꯉꯣꯟ ꯅꯉꯣꯟ ꯗꯩꯔꯥ ꯈꯜꯂꯤꯕ
ꯅꯠꯇꯦ ꯗ꯭ꯌꯨꯇꯤꯗꯤ ꯂꯣꯏꯔꯕꯣ
ꯂꯣꯏꯔꯦ ꯗ꯭ꯌꯨꯇꯤ ꯂꯣꯏꯔꯒ ꯃꯄꯥꯟꯗ ꯍꯥꯡꯆꯤꯠ ꯂꯥꯡꯉꯤꯌꯦ
ꯑꯁ ꯌꯥꯝ ꯅꯨꯡꯉꯥꯏꯔꯤꯅꯦ ꯑꯗꯨꯗꯤ
ꯅꯣꯡꯃꯨ ꯃꯖꯟꯒ꯭ꯔꯦ ꯉꯍꯥꯡ ꯂꯩꯔꯒ
ꯊꯦꯡꯉꯦ ꯑꯗꯨꯗꯤ ꯅꯪ ꯍꯧꯖꯤꯛ ꯏꯔꯨꯖꯕ ꯌꯔꯣ ꯌꯥꯗ꯭ꯔꯣ
ꯉꯥꯡ ꯂꯩꯔ ꯈꯔ ꯂꯨꯖꯔꯒꯦ ꯁꯥꯏ ꯍꯛꯆꯥꯡ ꯅꯞ ꯅꯞ ꯂꯥꯎꯋꯦ
ꯍꯌꯦꯡꯗꯤ ꯁꯨꯇꯤ ꯑꯣꯏꯕꯅꯤꯅ ꯌꯥꯝ ꯅꯨꯡꯉꯥꯏꯕ
ꯍꯣꯏ ꯁꯨꯇꯤ ꯑꯣꯔꯕꯅꯤꯅ ꯅꯨꯡꯉꯥꯏꯅ ꯄꯣꯊꯥꯔꯛꯀꯦ ꯅꯣꯛ ꯀꯅꯣꯍꯦ
ꯅꯪꯅꯦ ꯋꯥ ꯉꯥꯡꯕꯗ ꯅꯣꯛꯅꯤꯡꯕ ꯋꯥꯅꯦꯗ
ꯎꯝ ꯅꯣ ꯅꯣ ꯅꯣ ꯅꯣꯅꯤꯡꯉꯥ ꯅꯣꯛꯊꯣ ꯀꯗꯅꯤꯗꯥ
ꯅꯣꯛꯄꯅ ꯄꯨꯟꯁꯤꯆꯥꯡ ꯁꯥꯡꯉꯦ ꯍꯥꯏꯕ ꯍꯥꯏꯕꯅꯦ ꯑꯗꯨꯒ ꯅꯣꯛꯀꯗꯧꯕꯅꯦ
ꯍꯣꯏ ꯑꯗꯨꯃꯥꯏꯅ ꯍꯥꯏꯕꯅꯦ ꯅꯣꯛꯄꯅ ꯅꯣꯛꯄꯅ ꯄꯨꯟꯁꯤ ꯁꯥꯡꯕꯅꯤ ꯅꯣꯛꯊꯣꯛꯀꯗꯕꯅꯤ ꯃꯤꯅ ꯍꯥꯏꯗꯣ ꯑꯍ ꯑꯍꯟꯈꯩꯅ ꯍꯥꯏꯕꯗꯣ ꯈꯋ꯭ꯥꯏꯗꯒꯤ ꯀꯩ ꯍꯥꯏꯁꯤꯔ ꯑꯐꯕ ꯍꯤꯗꯥꯛꯇꯤ ꯅꯣꯛ ꯅꯣꯛꯄꯅꯤ ꯍꯥꯏꯗꯣ ꯇꯥꯗ꯭ꯔꯣ
ꯎꯝ ꯄꯨꯟꯁꯤ ꯆꯥꯡꯉꯦ ꯍꯥꯏꯔꯗꯤ ꯅꯣꯛꯄ ꯇꯥꯕꯅꯦ ꯎꯝ
ꯎꯝ ꯑꯁ ꯈꯋꯥꯡ ꯅꯥꯏꯗ
ꯑꯗꯨ ꯅꯪ ꯄꯨꯡ ꯀꯌꯥꯗ ꯇꯨꯝꯗꯣꯏꯕ
ꯉꯥꯍꯥꯛ ꯂꯩꯔꯒ ꯑꯗꯨꯨꯝ ꯇꯨꯝꯕꯅꯤꯗ ꯑꯩꯈꯣꯏꯗꯤꯅꯦ ꯐꯃꯨꯡꯗ ꯑꯗꯨꯝ ꯍꯤꯞꯄꯒ ꯑꯗꯨꯝ ꯆꯠ ꯆꯠ ꯇꯨꯝꯕꯅꯦ ꯑꯈꯣꯏꯗꯤ ꯅꯪꯅ ꯀꯩ ꯅꯪꯅ ꯀꯩꯒꯤꯅꯣꯕ ꯍꯟꯗꯛ ꯊꯦꯡ ꯊꯦꯡ ꯇꯨꯝꯃꯤꯁꯤꯅ
ꯇꯨꯝꯕ ꯌꯥ ꯍꯟꯗꯛꯁꯦ ꯑꯗꯨꯒꯤꯅꯦ ꯇꯝꯅꯤꯡꯕꯁꯨ ꯇꯨ
ꯋꯥꯈꯜ ꯅꯨꯡꯉꯥꯏꯇꯕ ꯑꯗꯒꯤ ꯇꯦꯟꯁꯟꯒꯨꯝꯕ ꯂꯩꯕ꯭ꯔ
ꯂꯩꯕ꯭ꯔꯣ ꯑꯗꯨ ꯌꯥꯝ ꯂꯩꯕꯗꯤ ꯑꯣꯏꯗꯦꯗ ꯑꯗꯨ ꯑꯣꯏꯔꯁꯨ ꯇꯨꯝꯅꯤꯡꯅꯕ ꯃꯔꯛ ꯃꯔꯛꯇꯩ ꯈꯔ ꯈꯔ ꯂꯥꯞꯄ
ꯎꯝ ꯉꯔꯧ ꯋꯠꯇꯦ ꯑꯗꯨꯑꯣꯏꯗꯤ ꯀꯩꯅꯣ ꯊꯥꯛꯆꯜꯂꯨ ꯚꯤꯇꯥꯃꯤꯟ ꯊꯥꯛꯆꯜꯂꯨ
ꯚꯤꯇꯥꯃꯤꯟ ꯊꯥꯑꯁꯨ ꯀꯅꯥ ꯀꯅꯥꯔꯔꯣꯏ ꯑꯗꯨ ꯊꯥꯑꯁꯨ
ꯏꯁ ꯀꯥꯟꯅꯔꯔꯣꯏ ꯀꯥꯏꯅ ꯚꯤꯇꯥꯃꯤꯟ ꯑꯦꯞ ꯑꯦꯞ ꯑꯞꯀꯨꯝꯕꯗꯣ ꯑꯗꯨ ꯐꯖꯅ ꯇꯨꯝꯃꯦ ꯍꯥꯏꯕꯅꯦ
ꯍꯥꯏꯕꯅꯦ ꯑꯗꯨ ꯑꯣꯏꯔꯁꯨ ꯀꯥꯟꯅꯔꯣꯏꯕ ꯑꯩꯉꯣꯟꯗꯗꯤ ꯑꯩ ꯍꯥꯟꯅ ꯑꯗꯨꯃꯥꯏꯅ ꯇꯧꯈ꯭ꯔꯕꯒꯤ ꯌꯥꯗ꯭ꯔꯦꯕ
ꯐꯥꯒꯤ ꯇꯧꯕ
ꯐꯥꯒꯤ ꯇꯧꯕꯅꯦ ꯑꯗꯨꯒꯨꯝꯕꯗꯣ ꯊꯛꯄ ꯐꯠ ꯐꯠꯇꯕꯅꯦ ꯎꯝ
ꯅꯪꯒꯤ
ꯑꯗꯨꯒꯤ ꯌꯥꯗꯦ ꯌꯥꯗꯦ ꯈꯣꯠꯇꯦ ꯍꯥꯏꯒꯗꯤ ꯅꯁꯥꯗꯣ
ꯑꯥ ꯍꯨꯃꯥꯡ ꯊꯣꯛꯍꯜꯂꯣ ꯋꯥꯛꯀꯤꯡ ꯆꯜꯂꯣ ꯆꯦꯜꯂꯣ ꯁꯥꯖꯦꯟ ꯇꯧꯔꯣ
ꯎꯝ ꯑꯗꯨꯒꯤꯅꯦ ꯑꯩꯅ ꯑꯌꯨꯛ ꯑꯌꯨꯛꯇ ꯆꯠꯁꯤꯔꯥ ꯅꯪꯉꯣꯟꯗ ꯍꯧꯔꯤꯗꯣ ꯆꯠꯁꯤ ꯆꯠꯁꯤ ꯑꯩꯉꯣꯟꯗ ꯑꯩꯉꯣꯟꯗ ꯍꯗꯔꯁꯨ ꯑꯗꯨꯝ ꯅꯨꯡꯗꯥꯡ ꯋꯥꯏꯔꯝꯗ ꯑꯗꯨꯝ ꯆꯠꯂꯨ
ꯅꯪꯁ
ꯗꯥꯡ ꯋꯥꯏꯔꯝꯖꯦ ꯑꯦ ꯑꯩꯈꯣꯏ ꯏꯊꯟꯗ ꯆꯠꯄꯗꯤ ꯅꯨꯡꯉꯥꯏꯇꯦꯅ꯫
ꯑꯦ ꯅꯣꯏ ꯑꯗꯨꯗ ꯃꯤ ꯌꯥꯝ ꯂꯩꯗꯨꯗꯤ
ꯌꯥꯝ ꯂꯩꯥꯔꯁꯨ ꯃꯁꯥ ꯃꯁꯥꯒꯤ ꯊꯕꯛ ꯑꯗꯨꯝ ꯇꯧꯅꯕꯅ ꯒ꯭ꯌꯥꯟ ꯇꯥꯗꯦꯗ꯫ ꯑꯗꯣ ꯀꯩꯅꯣ ꯇꯧꯅꯗꯦꯕ ꯑꯌꯨꯛ ꯅꯠꯇ꯭ꯔꯒ ꯅꯨꯡꯗꯥꯡꯋꯥꯏꯔꯝꯗ ꯎꯝ ꯃꯥꯡ ꯊꯣꯍꯜꯂꯣ ꯅꯁꯥꯗꯣ ꯁꯥꯖꯦꯜ ꯊꯧꯔꯖꯤ꯫ ꯇꯨꯝꯕꯁꯨ ꯅꯨꯡꯉꯥꯏꯔꯅꯤ ꯍꯨꯃꯥꯡ ꯍꯨꯃꯥꯡꯗꯤ ꯐꯖꯥꯅ ꯊꯣꯛꯄꯅꯦ ꯑꯣ ꯅꯪ ꯀꯪ ꯍꯨꯃꯥꯡ ꯍꯨꯃꯥꯡ ꯊꯣꯛꯄ ꯍꯥꯏꯔꯒꯅꯦ ꯈꯣꯏꯒꯤ ꯁꯟ ꯖꯦꯟ ꯁꯟꯖꯦꯟ ꯅꯨꯡꯖꯦꯟ ꯆ꯭ꯋꯟ ꯆꯦꯟ ꯆꯣꯡꯉꯒ ꯍꯨꯃꯥꯡ ꯊꯣꯛꯇꯕꯤ ꯎꯝ ꯑ ꯑꯗꯨꯏ ꯍꯨꯃꯥꯡꯗꯣ ꯇꯨ ꯄꯥꯜꯂꯦꯕ
ꯆꯦꯟ ꯆꯣꯡꯉꯒ ꯁꯥꯖꯦꯜ ꯇꯧꯔꯒ ꯍꯨꯃꯥꯡ ꯊꯣꯛꯄꯗꯤꯀꯣ ꯈꯣꯏ ꯏꯁꯥꯒꯤ ꯐꯥꯕꯅꯦꯕ꯫ ꯅꯠꯇꯕꯤꯗ ꯈꯣꯏ ꯍꯣꯏ ꯁꯥꯔꯒ ꯈꯣꯏ ꯍꯥꯏꯁ
ꯀꯩ ꯍꯥꯏꯁ ꯀꯩ ꯍꯥꯏꯁꯤꯔ ꯑꯈꯣꯏ ꯑꯁꯥꯕ ꯃꯅꯤꯟꯗꯅ ꯍꯨꯃꯥꯡ ꯊꯣꯛꯄꯗꯣ ꯑꯗꯨꯗꯤ ꯑꯥ ꯑ ꯐꯕ ꯑꯣꯏꯗꯕꯅꯦꯕ ꯑꯣ ꯈꯪꯉ ꯕꯥ ꯑꯗꯨꯗꯤ ꯇꯧꯕ ꯍꯧꯕ ꯇꯥꯔꯦꯅꯦ
ꯍ ꯍꯧꯔꯣ
ꯍꯧꯔꯣ ꯑꯍꯣꯏ ꯍꯥꯏꯕꯖꯤꯠ ꯇꯧꯃꯤꯟꯅꯕ ꯃꯤ ꯂꯩꯔꯗꯤ ꯐꯥꯒꯗꯧꯕ ꯑꯗꯨ ꯆꯠꯊꯣꯛ ꯆꯠꯁꯤꯟꯕ ꯑꯣꯏꯔꯁꯨ ꯑꯈꯣꯏ ꯇꯅꯗꯤ ꯆꯞꯄ ꯅꯨꯡꯉꯥꯏꯇꯦꯅ ꯑꯗꯨꯒꯤꯅꯦ
ꯅꯥꯎꯅꯨꯄꯥ ꯍꯣꯏ ꯂꯩꯗꯨꯗꯤ
ꯏꯅꯥꯎ ꯏꯅꯥꯎꯅꯨꯄꯥꯗꯤ ꯃꯥꯒꯤꯗꯤ ꯅꯨꯡꯇꯤꯒꯤ ꯆꯠꯂꯦ ꯃꯥꯗꯤ ꯎꯝ ꯄꯨꯡ ꯀꯌꯥꯗꯅ ꯆꯠꯄꯗꯣ ꯈꯔ ꯅꯨꯡꯗꯥꯡꯗ ꯑꯗꯨꯝ ꯆꯠꯂꯦꯕ ꯃꯣꯏꯗꯤ ꯊꯦꯡꯉꯁꯨ ꯍꯜꯂꯥꯛꯄꯗ ꯑ ꯑꯗꯨꯒꯤ
ꯆꯠꯃꯤꯟꯅꯧ ꯀꯩꯅ
ꯅꯧ ꯀꯩꯅ ꯑꯣꯏꯗꯤ ꯃꯥꯟꯅꯕꯁꯤꯡꯒ ꯑꯗꯨꯝ ꯆꯠꯄꯅꯤꯗ ꯅꯨꯡꯉꯥꯏꯇꯦꯅ
ꯎꯝ
ꯎꯝ ꯑꯗꯨ ꯑꯩꯁꯨ ꯉꯥꯛ ꯂꯩꯗꯨ ꯑ ꯃꯇꯝ ꯈ꯭ꯔ ꯂꯩꯔꯗꯤ ꯋꯥꯛꯀꯤꯡ ꯆꯦꯟꯕ ꯍꯧꯔꯁꯤꯔ ꯈꯟꯕꯅꯤꯗ ꯆꯦꯅꯣ ꯆꯦꯟ ꯆꯦꯟꯅꯣ ꯆꯦꯅꯗꯤ ꯈ꯭ꯔ ꯐꯅꯤ ꯅꯪ ꯅꯣꯏꯔꯛꯄ ꯅꯣꯏꯕꯗꯣ ꯇꯛꯍꯦ ꯅꯣꯏ ꯌꯥꯝ ꯅꯣꯏꯗ꯭ꯔꯕꯅꯦꯍꯦ ꯐꯥꯒꯤ ꯇꯧꯕꯅꯦ ꯃꯤ ꯈ꯭ꯔ ꯅꯣꯏꯕꯅ ꯐꯥꯕꯅꯦ ꯃꯁꯥ ꯌꯥꯝ ꯄꯥꯔꯁꯨ ꯈꯛ ꯈꯒꯤ ꯇꯧꯒꯟꯈ꯭ꯔꯕ ꯇꯧꯃꯟ ꯗꯦꯍꯦ ꯀꯗꯥꯏ ꯀꯔꯝ
ꯅꯣꯏꯃꯜꯂꯁ
ꯄꯩꯃꯜꯂꯁꯨ ꯋꯥꯏꯌꯦ ꯀꯪꯕꯅ ꯐꯩꯗ ꯈꯣꯏꯅ ꯑꯁ ꯀꯪꯉꯁꯨ ꯃꯁꯥꯥꯁꯦ ꯑꯗꯨ ꯀꯩꯅꯣꯀꯨꯝꯕꯗꯩ ꯌꯦꯡꯕ ꯀꯥꯟꯗ ꯅꯨꯡꯉꯥꯏꯇꯦꯅ ꯑꯗꯨꯒꯤꯅꯦ ꯈ꯭ꯔ ꯑꯦꯡ ꯀꯪꯉꯗꯤꯀꯣ ꯃꯤ ꯌꯥꯝ ꯄꯤꯛꯅ ꯎꯏꯌꯦ ꯍꯥꯏꯌꯦ ꯗꯣ ꯈ꯭ꯔ ꯅꯣꯏꯔꯒ ꯐꯩꯕ ꯑꯗꯨꯅꯦ ꯑꯗꯨꯕꯨ ꯅꯣꯏꯕꯁꯤꯅ ꯋꯥꯕꯒꯣ ꯑ ꯍꯣꯏ ꯅꯣꯏ ꯃꯣꯏꯒꯤ ꯑꯋꯥꯕꯗꯤ ꯅꯣꯏ ꯈꯪꯉꯝꯃꯣꯏꯅꯦ ꯅꯣꯏꯗꯤ ꯏꯃꯥꯟꯅꯕꯤꯁꯨ ꯑꯗꯨꯝ ꯍꯥꯏꯌꯦꯕ ꯅꯣꯏꯕꯁꯦ ꯌꯥꯝ ꯋꯥꯏꯌꯦ ꯑꯗꯨꯝ ꯆꯠꯊꯣꯛ ꯆꯠꯁꯤꯟ ꯃꯥꯁꯨ ꯌꯥꯝ ꯋꯥꯕꯅꯦ ꯁꯨ ꯉꯝꯗꯦ ꯀꯨꯏꯅꯁꯨ ꯂꯦꯞꯄ ꯉꯝꯗꯦ ꯍꯥꯏꯌꯦ
ꯎꯝ
ꯅꯣꯏꯔꯗꯤ ꯆꯥꯛ ꯆꯥꯕ ꯈꯣꯠꯄ ꯑꯗꯨꯒꯨꯝꯕꯁꯨ ꯑꯗꯨꯝ ꯀꯩ ꯍꯥꯏꯁꯤꯔ ꯅꯨꯡꯉꯥꯏꯔꯛꯑꯅꯤꯀꯣ ꯆꯥꯡ ꯌꯥꯝ ꯆꯥꯡ ꯌꯥꯝ ꯆꯥꯔꯅꯤ
ꯋꯥꯕꯅꯦꯕ ꯅꯪꯒꯤ ꯅꯪ ꯋꯥ ꯉꯥꯡꯉꯤꯁꯦ ꯏꯀꯣꯗꯤ ꯇꯥꯗꯕ꯭ꯔꯥ ꯏꯀꯣ ꯇꯥꯗꯦꯗ ꯇꯥꯕ꯭ꯔꯣ ꯅꯪ
ꯑꯩ ꯋꯥ ꯉꯥꯡ
ꯑꯩ ꯋꯥ ꯉꯥꯡꯉꯤꯁꯦ ꯑꯩꯒꯤ ꯈꯣꯟꯁꯦ ꯉꯁꯥꯏꯗꯒꯤ ꯑꯗꯨꯝ ꯍꯟꯂꯒ ꯇꯥꯏ ꯀꯩꯗꯧꯔꯕꯖꯥꯠꯔ ꯑꯗꯨꯗꯤ
ꯈꯪꯗꯦꯅꯦ
ꯈꯪꯗꯦꯅꯦ
ꯍꯧꯋꯦ ꯍꯧꯋꯦ ꯑꯥ ꯑꯥ ꯑꯥ ꯑꯥ ꯅꯣꯏ ꯏꯆꯦ ꯇꯨꯝꯈ꯭ꯔꯕꯣ
ꯍꯥ
ꯅꯣꯏ ꯏꯆꯦ
ꯏꯆꯦ ꯇꯨꯝꯈ꯭ꯔꯕꯣ ꯇꯨꯝꯗꯦꯗ ꯃꯥꯁꯨ ꯄꯤꯁ ꯀꯨꯝꯕꯗꯤ ꯍꯥꯞꯄ꯭ꯔꯣ
ꯍꯥꯥ
ꯍꯥꯞꯇꯦ
ꯍꯥꯞꯇꯦꯕ
ꯇꯦꯕꯥ
ꯎꯝ
ꯍꯥꯞꯄꯥ ꯃꯥꯟꯕ꯭ꯔꯣ
ꯉꯁꯥꯏ
ꯍꯥꯏ ꯈꯪꯗꯦ ꯍꯥꯞꯄꯒꯤꯔꯥ ꯈꯟꯂꯤꯕ ꯏꯀꯣꯁꯦ ꯑꯗꯨꯝ ꯑꯩꯒꯤ ꯈꯣꯟꯁꯦ ꯑꯗꯨꯝ ꯍꯜꯂ ꯑꯗꯨꯝ ꯇꯥꯕ ꯍꯥꯏꯇꯥꯔꯦꯀꯣ
ꯑꯗꯨꯒꯤ ꯏꯌꯥꯔꯄꯤꯁ ꯍꯥꯞꯄ꯭ꯔꯥ ꯈꯜꯂꯤꯕ
ꯑꯗꯨꯒꯤ ꯏꯌꯔꯄꯤꯁ ꯍꯥꯞꯄ꯭ꯔꯥ ꯈꯜꯂꯤꯕ ꯑꯦꯌꯔꯄꯤꯁ ꯀꯨꯝꯕ ꯄꯥꯛ ꯑꯩꯗꯤ ꯍꯥꯞꯇꯦ ꯑꯦꯌꯔꯄꯤꯁ ꯍꯥꯞꯄ ꯌꯥꯗꯦꯗ
ꯅꯣꯏ ꯏꯆꯦ ꯇꯨꯝꯈ꯭ꯔꯕ꯭ꯔꯕ
ꯅꯣꯏ ꯏꯆꯦ ꯇꯨꯝꯈ꯭ꯔꯕ꯭ꯔꯕ ꯇꯨꯝꯗ꯭ꯔꯤꯗ ꯃꯥ ꯀꯩꯅꯣ ꯇꯧꯗꯣꯏꯅꯦ ꯐꯣꯟ ꯌꯦꯡꯔꯒ ꯂꯩꯌꯦ ꯍꯣꯏ
ꯃꯥꯁꯨ ꯍꯌꯦꯝ ꯁꯨꯠ
ꯃꯥꯁꯨ ꯍꯌꯦꯡ ꯁꯨꯇꯤꯅꯤꯅ ꯋꯥꯈꯟ ꯅꯨꯉꯥꯏꯔꯒ ꯇꯨꯝ ꯂꯩꯔꯝꯃꯅꯤ ꯑꯗꯨꯅꯤ ꯅꯪ ꯍꯟꯗꯛꯒꯤ ꯕꯣꯜ ꯌꯦꯡꯕ꯭ꯔꯣ
ꯕꯣꯜ ꯌꯦꯡꯅꯤ ꯍꯥꯏꯕ꯭ꯔꯣ
ꯅꯪ ꯀꯩ ꯁꯄꯣꯠ ꯇꯧꯒꯦ ꯃꯦꯁꯤꯔꯥ ꯔꯣꯅꯥꯜꯗꯣꯔ ꯅꯪ ꯅꯠꯇꯦꯕ ꯅꯪ ꯑꯁ ꯃꯦꯁ ꯃꯦꯁꯤ ꯁꯨꯍꯩ ꯍꯩꯇ꯭ꯔꯦ ꯅꯪ ꯏꯁ ꯃꯦꯁꯤꯅꯦ ꯍꯥꯏꯔꯣ
ꯃꯦꯁꯤꯅꯤ ꯀꯩꯅꯣ
ꯆꯤꯅꯤ ꯀꯩꯅꯣ ꯑꯦ
ꯅꯪꯗꯤ
ꯅꯪꯗꯤ ꯑꯩꯗꯤ ꯁꯞꯄꯣꯔ꯭ꯠ ꯇꯧꯕ ꯂꯩꯇꯦꯗ
ꯑꯗꯨꯅꯦ ꯑꯗꯣ ꯍꯩꯖꯨ ꯍꯩꯇꯕ ꯑꯗꯨꯒꯤ
ꯍꯩꯕꯅꯤꯍꯦ ꯍꯩꯇꯤ ꯃꯦꯁꯤꯅ ꯍꯩ ꯃꯦꯁꯤꯗꯤ
ꯃꯦꯁꯤꯗꯤ ꯑꯍꯥꯟꯕ ꯄ꯭ꯂꯦꯗ ꯍꯦꯠ ꯍꯦꯠ ꯍꯦꯠꯇꯤꯛ ꯂꯧꯕ ꯂꯧꯕ ꯉꯝꯕꯗꯣ
ꯃꯤꯁꯤꯒꯤ ꯄ꯭ꯂꯦꯗꯤ ꯑꯩꯁꯨ ꯌꯦꯡ ꯌꯦꯡꯗ꯭ꯔꯦ ꯗꯒꯤ ꯈꯪ
ꯑꯦꯍꯦ ꯃꯦꯁ ꯃꯦꯁꯤ ꯍꯩꯕꯅꯦ
ꯑꯩꯌꯥ ꯑꯗꯨꯅꯤ ꯑꯗꯨꯅꯤ ꯀꯩꯝ ꯇꯧꯗꯦꯗ ꯇꯧꯗꯦꯗ ꯎꯝ ꯃꯤꯅ ꯈꯪꯗꯦꯗ ꯃꯥ ꯃꯁꯥ ꯃꯁꯥꯒꯤ ꯑꯄꯥꯝꯕꯅꯤꯅꯀꯣ
ꯍꯣꯏ ꯇꯨꯝꯒꯦ ꯑꯗꯨ
ꯑꯗꯨꯒ ꯑꯗꯨꯅꯦ ꯎꯝ
ꯗ꯭ꯔꯣꯅꯦꯜ
ꯗ꯭ꯔꯣꯅꯦꯜ ꯇꯣꯛꯑꯦ ꯃꯦꯁꯤꯗꯤ ꯐꯖꯅ ꯎꯝ ꯃꯦꯁꯤꯅ ꯏꯍꯦ ꯏꯍꯦꯜ ꯍꯦꯜꯂꯤꯗ ꯁꯤꯛꯁꯇꯤ ꯀꯩꯅꯣ ꯃꯤꯅ ꯔꯣꯅꯥꯜ ꯄꯥꯝꯕꯁꯤꯡꯗꯨ ꯑꯗꯨꯃꯥꯏ ꯍꯥꯏꯅꯕ ꯃꯤꯁꯤ ꯄꯥꯝꯕꯁꯨ ꯑꯗꯨꯝ ꯍꯥꯏꯅꯕ ꯅꯠꯇꯦ ꯑꯩꯅ ꯄꯥꯝꯃꯦ ꯄꯥꯝꯕ ꯔꯣꯅꯥꯜꯗꯣꯗꯤ
ꯃꯦꯁꯤꯅ ꯍꯩꯌꯦ
ꯁꯤꯅ ꯍꯩꯌꯦꯕ ꯈꯪꯗꯦꯗ ꯀꯅꯥꯥꯅ ꯍꯩꯕꯅꯣ ꯀꯅꯥꯅ ꯄꯥꯝ ꯑꯩ ꯄꯥꯛ ꯕꯣꯜꯁꯨ ꯌ ꯡꯦꯡꯗꯦ ꯑꯩꯗꯤ
ꯃꯦꯁ ꯃꯦꯁꯤꯒꯤ ꯐꯦꯟꯁꯅꯦ ꯑꯩ
ꯐꯩꯌꯦ ꯐꯩꯌꯦ
ꯅꯣꯡ ꯇꯥꯔꯛꯇꯧ ꯃꯥꯜꯂꯦ ꯍꯣꯔꯦꯟ
ꯑꯁ ꯇꯥꯔꯗꯤ ꯀꯩꯅꯣ ꯇꯧꯗꯣꯏꯅꯤꯅ ꯎꯝ ꯐꯤ ꯁꯨꯅꯤꯡꯉꯥꯏ ꯂꯩꯌꯦ ꯊꯨꯕ ꯂꯥꯛꯑꯣ ꯍꯣꯏ ꯂꯥꯛꯀꯦ ꯀꯗꯥꯏꯅ ꯂꯥꯛꯑꯣ ꯍꯥꯏꯅꯣ
ꯑꯩ ꯖꯒꯥꯗ ꯂꯥꯛꯑꯣ ꯀꯩꯅꯣ
ꯑꯗ ꯂꯥꯛꯑꯣ ꯀꯩꯅꯣ ꯐꯤ ꯁꯨꯕꯅꯩ ꯐꯤꯁꯨꯕ ꯇꯟ ꯇꯟꯕ ꯍꯥꯏꯇꯥꯔꯦ ꯀꯩꯒꯤ ꯇꯜꯂꯤꯅꯣ ꯇꯜꯂꯨꯅꯨꯗ
ꯌꯥꯝ
ꯌꯥꯝ ꯇꯜꯂꯦ ꯑꯩ ꯅꯪ ꯈꯪꯗꯧ ꯋꯥꯅꯤ ꯀꯩꯒꯤ ꯇꯟꯂꯤꯅꯣꯕ ꯍꯥꯏꯔꯛꯑꯣ
ꯑꯗꯨꯝ ꯇꯟꯕ
ꯗꯨꯝ ꯇꯟꯕ ꯅꯨꯄꯥꯁꯤꯡꯁꯦ ꯐꯤ ꯁꯨꯅꯕ ꯌꯥꯝ ꯇꯟꯒꯜꯂꯦ ꯀꯗꯤ ꯀꯩ ꯑꯣꯏꯕ ꯖꯥꯠꯂ ꯀꯩꯒꯤꯅꯣ
ꯌꯥꯝ ꯇꯜꯂꯦ ꯅꯨꯄꯥꯅꯕꯨ ꯐꯤ ꯁꯨꯕ ꯇꯟꯕꯩ ꯅꯠꯇ꯭ꯔꯣ ꯃꯥꯏ ꯃꯥꯏ ꯅꯨꯄꯤꯗ ꯁꯨꯍꯟꯕꯗꯨ
ꯑꯗꯨ ꯀꯩ ꯃꯔꯝꯒꯤ ꯇꯟꯕ ꯖꯥꯠꯅꯣ ꯍꯥꯏꯕꯅꯤꯗ
ꯗꯣ ꯑꯩꯗꯤ
ꯑꯗꯨ ꯑꯩꯗꯤꯒꯣ ꯐꯤꯁꯨꯕ ꯇꯜꯂꯁꯨ ꯅꯨꯄꯤ ꯑꯇꯣꯞꯄꯗ ꯐꯤꯁꯨꯍꯟꯗꯦꯅ ꯑꯩ ꯏꯁꯥꯒꯤꯗꯤ ꯗꯨꯝꯥ ꯏꯁꯥ ꯑꯩꯅ ꯗꯨꯝ ꯗꯨꯝ ꯁꯨꯋꯦ ꯊꯥꯖꯗꯔ꯭ꯦꯗ
ꯑꯁꯦꯡꯕꯅꯦ
ꯑ ꯅꯨꯄꯤ ꯈꯣꯡꯒꯔ꯭ꯥꯎ ꯒꯨꯝꯕꯗꯤ ꯗꯨꯝ ꯁꯨꯍꯜꯂꯤ